ꯑꯣ ꯇꯥꯏ ꯇꯥꯏ
ꯆꯥꯛ ꯏꯁꯤꯡ ꯎꯅꯔꯕ ꯏ ꯊꯥꯎ ꯄꯤꯌꯦ
ꯑꯁꯁꯤꯡꯗꯨ ꯇꯣꯛꯄꯗ ꯉꯅꯥꯔꯤꯗ ꯚꯥꯏ
ꯑꯣ ꯀꯔꯤ ꯃꯊꯦꯜ ꯆꯥꯔꯒꯦ
ꯍꯧꯖꯤꯛ ꯀꯟꯁꯦ ꯏꯟꯖꯡ ꯀꯩꯅꯣ ꯃꯥꯁꯧꯒꯔꯤ ꯊꯣꯡꯉꯦ ꯑꯗꯨꯒ ꯍꯤꯡꯒꯣꯟꯗ ꯄꯥꯟꯕ ꯑꯩꯈꯣꯏꯒꯤ ꯕꯦꯂꯤꯟ ꯇ꯭ꯔꯤ ꯑꯗꯨ ꯈꯥꯃꯦꯟꯒꯤ ꯈꯔ ꯇꯧꯔꯒ ꯀꯥꯡꯉꯧ ꯑꯃ ꯇꯧꯔ ꯆꯥꯔꯦ
ꯑꯣ ꯌꯨꯝꯗ ꯂꯩꯕ꯭ꯔꯣ ꯀꯗꯥꯏ ꯂꯩꯒꯦ
ꯌꯨꯝꯗ ꯂꯩꯌꯦ
ꯍꯟꯗꯛꯇꯤ ꯅꯣꯏꯕꯨ ꯑ ꯑꯩ ꯆꯥꯗꯔꯤꯌꯦ ꯉꯥꯏꯍꯥꯛ ꯂꯩꯔꯒ ꯆꯥꯒꯗꯧꯕ ꯉꯔꯥꯡꯗꯣ ꯋꯥꯃꯟꯈꯤꯗꯅ ꯍꯧꯖꯤꯛ ꯆꯥꯛ ꯂꯥꯝꯕ ꯀꯩꯁꯨ ꯐꯥꯎꯗꯦꯕ ꯅꯨꯡꯗꯥꯡ ꯕꯣꯜ ꯌꯦꯡꯕꯗ
ꯑꯣ ꯕꯣꯟ ꯌꯦꯡ ꯆꯨꯝꯃꯤꯅꯦꯍꯦ ꯍꯧꯖꯤꯛ ꯋꯥꯀꯞ ꯃꯇꯝꯁꯤꯅ ꯕꯣꯜ ꯈꯔ ꯌꯦꯡꯉꯝꯗꯧ ꯃꯥꯜꯂꯤꯗ
ꯑꯁ ꯌꯦꯡꯉꯤꯅꯦ ꯋꯥꯔꯜ ꯀꯞꯇꯤ ꯐꯖꯅ ꯅꯨꯡꯇꯤꯒꯤ ꯌꯦꯡꯕꯒꯨꯝꯕꯅꯤ ꯌꯦꯡꯗꯕ ꯑꯝꯇ ꯌꯥꯎꯗ꯭ꯔꯦ
ꯑꯩꯗꯤ ꯋꯥꯃꯟꯗꯅ ꯑꯗꯨꯝ ꯇꯨꯝꯃꯦ ꯑꯗ
ꯑꯁ ꯃꯣꯏ ꯃꯇꯝꯗꯨꯅꯖꯨꯅꯤꯗ ꯃꯇꯝꯕꯨ ꯄꯨꯡ ꯕꯥꯔꯣ ꯃꯈꯥꯏ ꯑꯃ ꯑꯅꯤ ꯅꯣꯡꯉꯥꯂꯝꯗꯥꯏꯗ ꯅꯣꯏꯅ ꯅꯨꯡꯉꯥꯏꯕ ꯊꯕꯛ ꯆꯤꯟꯅꯕ ꯃꯇꯝꯗ ꯋꯥꯔꯜ ꯀꯞ ꯇꯧꯁꯜꯂꯦ
ꯃꯥꯅꯤ ꯃꯇꯝꯁꯨ ꯄꯨꯔꯥ ꯈꯦꯠꯅꯩ ꯑꯩꯈꯣꯏꯒꯗꯤ ꯑꯃꯦꯔꯤꯀꯥꯔꯣꯝꯒꯗꯤ
ꯎꯝ ꯑꯃꯦꯀꯥꯔꯣꯝꯒ ꯑꯩꯈꯣꯏꯒꯗꯤ ꯄꯨꯔꯥ ꯎꯟ ꯇꯥ ꯄꯨꯇꯥ ꯃꯔꯤ ꯃꯉꯥꯗꯨ ꯈꯦꯠꯅꯔꯝꯅꯤ
ꯎꯝ ꯑꯗꯨꯅꯅꯤ ꯃꯇꯝ ꯌꯥꯝ ꯈꯦꯠꯅꯔꯤ ꯃꯣꯏꯗ ꯅꯨꯡꯊꯤꯟ ꯇꯥꯕꯗꯣ ꯑꯩꯈꯣꯏꯗꯗꯤ ꯄꯨꯔꯥ ꯑꯍꯤꯡ ꯅꯣꯡꯌꯥꯥꯏ ꯇꯥꯏ
ꯅꯣꯏꯒꯤ ꯕꯣꯜ ꯇꯣꯔꯅꯥꯃꯦꯟꯗꯣ ꯑꯝꯇ ꯍꯟꯗꯛꯇꯤ ꯁꯤꯜꯂꯔꯣꯏꯗ꯭ꯔꯣ ꯇꯧꯒꯤꯗꯕ ꯕꯣꯟ ꯇꯣꯔꯅꯃꯦꯜꯅꯒ ꯇꯥꯒꯤꯗ꯭ꯔꯦꯅꯦ
ꯍꯟꯗꯛ ꯑꯃ ꯇꯧꯔꯅꯤ ꯇꯧꯔꯛꯑꯅꯤ
ꯀꯩ ꯂꯝꯣꯗ ꯇꯧꯗꯔꯒꯦ
ꯍꯟꯗꯛꯁꯦ ꯈꯨꯃꯟ ꯂꯝꯄꯥꯛꯇꯅꯦ ꯑꯒꯁ ꯊꯥꯁꯦ
ꯑꯥ
ꯁꯤꯗꯒꯤ ꯑꯩꯈꯣꯏꯒꯤ ꯍꯧꯔꯅꯦꯕ ꯑꯩꯈꯣꯏꯒꯤ ꯒꯣꯜꯒꯤ ꯀꯩꯅꯣ ꯂꯩꯗꯅ ꯑꯩꯈꯣꯏꯒꯤ ꯏꯁꯇꯦꯠ ꯂꯦꯚꯦꯜꯗꯅ ꯇꯧꯋꯦꯕꯀꯣ
ꯑ
ꯁꯤ ꯇꯦꯂꯤꯚꯖꯟ ꯇꯧꯕꯩꯗ ꯑꯩꯈꯣꯏꯒꯤ ꯁꯤꯗꯒꯤ ꯃꯥꯒꯤ ꯀꯦꯇꯥꯒꯣꯔꯤ ꯈꯥꯏꯗꯣꯛꯑ ꯇꯧꯗꯣꯏꯅꯦꯕꯀꯣ ꯁꯅꯥꯎꯖ ꯃꯤꯅꯤ ꯁꯕ ꯖꯨꯅꯤꯌꯔ ꯖꯨꯅꯤꯌꯔ ꯁꯦꯅꯤꯌꯔ ꯈꯥꯏꯗꯣꯛꯑꯒ
ꯑꯥ
ꯅꯨꯄꯥ ꯅꯨꯄꯤ ꯂꯣꯏ ꯇꯧꯗꯣꯏꯅꯦꯕ
ꯑꯥ
ꯃꯤꯅꯤꯗꯤ ꯇꯥꯡ ꯍꯟꯇꯛ ꯂꯥꯛꯏꯕ ꯑꯥꯒꯁꯁꯤ ꯇꯥꯡ ꯑꯍꯨꯝ ꯃꯔꯤ ꯁ꯭ꯋꯥꯏꯗꯩ ꯍꯧꯈꯤꯕꯅꯦ
ꯑꯣ
ꯑꯗꯒꯤ ꯃꯔꯤ ꯃꯔꯤ ꯇꯧꯔꯛꯑꯗꯤ ꯅꯨꯄꯤ ꯅꯨꯄꯥ ꯄꯨꯂꯞ ꯄꯨꯜꯂꯒ
ꯑꯥ ꯑꯗꯨ ꯅꯣꯏꯍ ꯉꯍꯥꯃꯨꯛ ꯅꯣꯏ ꯈꯨꯃꯟ ꯂꯝꯄꯥꯛꯇ ꯁꯥꯟꯅꯈꯤꯕ ꯑꯩꯈꯣꯏꯅꯒ ꯌꯦꯡ ꯆꯠꯄꯗꯣ ꯊꯣꯏꯊꯣꯏꯕ ꯏꯕꯥꯅꯤ ꯅꯪꯒ ꯇꯧꯔꯒ
ꯑꯣ
ꯅꯤꯌꯥꯔ ꯅꯠꯇ꯭ꯔꯣ ꯑꯣꯄꯟ ꯅꯠꯇ꯭ꯔꯣ
ꯃꯥꯅꯩ ꯑꯗꯨꯅꯦ ꯁꯦꯅꯤꯌꯔꯅꯦ ꯑꯗꯣ ꯍꯟꯗꯛꯇꯤ ꯔꯨꯜ ꯑꯃ ꯁꯦꯝꯈ꯭ꯔꯦ ꯍꯥꯏꯕꯅꯤ ꯁꯦꯅꯤꯌꯔꯒꯤꯁꯦ
ꯎꯝ ꯀꯃꯥꯏꯅ ꯇꯧꯕ ꯑꯣꯏꯖꯥ ꯅꯣ
ꯀꯔꯤꯒꯨꯝꯕ ꯅꯪꯁꯤꯅ ꯀꯔꯤꯒꯨꯝꯕ ꯁꯕ ꯖꯨꯅꯤꯌꯔ ꯅꯠꯇ꯭ꯔꯒ ꯖꯨꯅꯤꯌꯔꯗ ꯌꯥꯎꯔꯕ
ꯑꯥ
ꯑꯗꯗꯤ ꯁꯦꯅꯌꯔ ꯁꯥꯅꯕ ꯌꯥꯔꯔꯣꯏꯕ
ꯑꯣ ꯑꯩꯁꯤꯅ ꯁꯕ ꯖꯨꯅꯤꯌꯥꯔꯒꯨꯝꯕꯅ ꯖꯨꯅꯤꯌꯥꯔꯗ ꯌꯥꯎꯔꯗꯤ ꯁꯦꯅꯤꯌꯔ ꯁꯥꯟꯅꯕ ꯌꯥꯔꯣꯏꯕ
ꯎꯝ ꯆꯣꯡꯈꯠꯂ ꯌꯥꯎꯕ ꯌꯥꯔꯣꯏꯕ ꯃꯥꯒꯤ ꯃꯥꯒꯤ ꯄꯦ ꯇꯒ ꯑꯗꯨꯝ ꯁꯥꯟꯅꯒꯗꯕ
ꯑꯗꯨꯗꯤ ꯑꯃ ꯃꯗꯨꯒꯤ ꯑꯉꯥꯡꯉꯩꯗꯨꯁꯨ ꯑꯗꯨꯝ ꯀꯩꯅꯣꯗ ꯁꯥꯟꯅꯒꯦ ꯍꯥꯏꯔꯅꯤꯅꯦ ꯁꯦꯅꯤꯌꯥꯔꯗ
ꯃꯣꯏ ꯨꯅꯤꯏ ꯑꯐꯕꯕꯨꯗꯤ ꯨꯅꯌꯥ ꯆꯅꯥꯅꯦ
ꯑꯣ
ꯍꯥꯏꯗꯤ ꯃꯣꯏ ꯑꯊꯣꯏ ꯍꯣꯏꯀꯣ
ꯑꯊꯣꯏ ꯍꯣꯏꯖꯤ ꯖꯨꯅꯤꯌꯥꯔꯣ
ꯑꯩꯈꯣꯏ ꯏꯟꯁꯤꯅꯤꯔ
ꯁꯦꯅꯤꯌꯥ ꯅꯠꯇꯦꯕ
ꯅꯠꯇꯦ ꯅꯠꯇꯦ ꯃꯣꯏ ꯃꯣꯏꯅ ꯀꯩꯅꯣ ꯇ꯭ꯔꯤꯕ ꯑꯣꯏꯗ ꯉꯔꯤ ꯀꯩꯅꯣ
ꯑꯗꯨꯗꯤ ꯃꯣꯏꯗꯤ ꯀꯩꯅꯣ ꯇꯧꯔꯅꯤꯅꯦ ꯑꯗꯨꯗꯤ ꯃꯣꯏꯗꯤ ꯃꯤ ꯋꯥꯠꯂꯅꯤꯅꯦ ꯑꯗꯨꯗꯤ
ꯎꯝ ꯅꯣꯏ ꯃꯤ ꯈꯔ ꯋꯥꯠꯂꯅꯤ ꯑꯗꯩ ꯑꯩꯈꯣꯏ ꯃꯅꯤ ꯑꯩꯈꯣꯏ ꯊꯕꯛ ꯆꯪꯈꯔꯦ
ꯃꯅꯤꯁꯨ ꯊꯕꯛ ꯆꯪꯈ꯭ꯔꯕ ꯀꯝ ꯇꯧꯕꯅꯤꯅꯦ ꯑꯁ
ꯁꯅꯒ ꯏ
ꯊꯕꯛ ꯅꯃ ꯑꯗꯨꯣꯏ ꯆꯪꯅꯈ꯭ꯔꯦꯗ ꯍꯟꯇ ꯑꯗꯩ ꯑꯩꯈꯣꯏꯗ ꯌꯥꯎꯔꯝꯕ ꯀꯩꯅꯣ ꯑꯉꯥꯡ ꯑꯣꯃꯦꯁ ꯀꯥꯖꯤꯐꯛ ꯆꯪꯅꯔꯦ ꯑꯗꯨ ꯂꯣꯏꯅ
ꯑꯥ ꯃꯅꯤꯒꯤ ꯕꯦꯁ ꯑꯣꯏꯗꯣꯏꯔꯥ ꯑꯃ ꯑꯊꯣꯏꯍꯣꯏ ꯍꯥꯏꯗꯣ
ꯅꯠꯇꯦ ꯃꯅꯤꯅ ꯍꯜꯂꯤꯦ
ꯎꯝ
ꯇꯥꯊꯣꯛꯏꯕꯨꯗꯤ ꯆꯥꯎꯕ ꯀꯨꯏꯗꯣꯏꯗ
ꯑꯣ ꯑꯉꯥꯡꯅꯦꯕ
ꯃꯥꯅ ꯑꯩꯈꯣꯏꯒꯤ ꯀꯔꯀꯨꯅꯣ
ꯑꯥ
ꯃꯣꯏꯒꯤ ꯦꯁ
ꯑꯣ ꯑꯣ
ꯍꯟꯗꯛ ꯇꯨꯋ‌ꯦꯕ ꯂ‌ꯣꯏꯕ ꯀꯥꯡꯒꯨ ꯍꯥꯏꯇꯥꯔ‌ꯦ
ꯀꯥꯏꯀꯨ ꯁꯦꯇꯔ ꯑꯣꯏꯕ ꯑꯉꯥꯡꯗꯣ ꯅꯠꯇ꯭ꯔꯣ
ꯑꯥ ꯑꯥ ꯑꯥ ꯍ ꯑꯗꯨꯗꯤ ꯍꯦꯔ
ꯎꯝ
ꯉꯔꯥꯡꯗꯨꯁꯨ
ꯀꯩꯅꯣ ꯇꯧꯔꯤꯅꯦ ꯑꯗꯨꯗꯤ ꯕꯣꯜ ꯁꯥꯟꯅꯕ ꯐꯅꯌꯥꯝ ꯊꯕꯛ ꯆꯪꯅꯈ꯭ꯔꯦꯅꯦ
ꯆꯪꯉꯦ ꯈꯪꯉꯦ ꯇꯧꯕꯨꯗꯤl, ꯊꯕꯛ ꯑꯃ ꯆꯪꯍꯧꯕꯁꯤꯗꯤ ꯐꯩꯗꯅ
ꯍꯣꯏꯅꯦ ꯕꯣꯟꯁꯤꯅ ꯑꯗꯨꯝ ꯄꯩꯁꯥꯗꯣ ꯂꯦꯞꯇꯕꯤ ꯂꯥꯞꯄ ꯍꯣꯏꯗꯤ ꯐꯕ ꯀꯣꯏ ꯍꯤꯡꯅꯕꯒꯤ
ꯎꯝ ꯑꯗꯨꯅ ꯕꯣꯁꯤꯅ ꯑꯗꯨꯝ ꯍꯤꯡꯗꯌꯥꯄ‌ꯣꯟꯇ‌ꯦꯗ‌ꯣ
ꯃꯅꯤꯄꯨꯔꯒꯤ ꯕꯣꯟꯁꯤꯁꯨ ꯆꯥꯎꯈꯠꯅꯕ ꯍꯣꯠꯅꯕꯤꯗꯦ
ꯑꯗꯨꯅ ꯇꯧꯗꯌꯥꯗꯕ
ꯑꯣ ꯈꯨꯃꯟ ꯂꯧꯄꯥꯛꯀꯤ ꯍꯟꯗꯛꯀꯤ ꯇꯣꯔꯅꯥꯃꯦꯟꯁꯦ ꯅꯪꯛ ꯌꯥꯎꯗꯣꯏꯔꯣ ꯑꯗꯨꯝ
ꯑꯩꯁꯦ ꯍꯟꯗꯛꯁꯦ ꯈ ꯇꯝꯕ ꯉꯝꯗꯦ ꯑꯩꯁꯨ ꯑꯩꯒꯤ ꯊꯕꯛ ꯑꯃ ꯂꯩꯕꯅꯅꯦ
ꯎꯝ
ꯍꯥꯏꯗꯤ ꯃꯃꯥꯡꯁꯨ ꯑꯩꯁꯨ ꯊꯕꯛꯇ ꯌꯥꯎꯔꯒ ꯈꯣꯡꯀꯨꯠ ꯀꯩꯅꯣ ꯇꯧꯔꯒ ꯇꯦꯜꯒ ꯂꯩꯍꯧꯋꯤꯗꯅ
ꯑꯥ
ꯑꯗꯨꯒ ꯁꯥꯟꯅꯕꯗꯤ ꯇꯪꯉꯝꯗꯦꯗꯅ
ꯑꯥ
ꯑꯗꯨꯗꯨꯅ ꯍꯧꯖꯤꯛꯁꯦ ꯑꯩꯁ ꯈꯟꯖꯅꯔꯤ ꯁꯅꯁꯤꯔꯥ ꯁꯥꯟꯅꯔꯣꯏꯁꯤꯔ
ꯌꯥꯔꯦ ꯀꯨꯏꯅ ꯁꯥꯟꯅꯔꯕꯗꯨꯕ ꯑꯍꯟ ꯂꯣꯏꯁꯤꯜꯂꯦ ꯇꯣꯛꯊꯣꯛꯑꯣ ꯑ ꯑꯩ ꯁꯥꯅꯍꯜꯂꯣ ꯅꯪ ꯊꯕꯛꯇꯣ ꯑꯔꯣꯏꯕ ꯑꯣꯏꯅ ꯑꯣꯏ ꯑꯣꯏꯔꯝꯒꯅꯤ ꯑꯗꯨꯅ ꯂꯥꯁ ꯆꯥꯟꯁꯇꯣ ꯌꯦꯡꯒꯗꯧꯔꯒꯦ
ꯃꯅꯤ ꯃꯅꯤ ꯑꯗꯨꯂꯗꯤ ꯂꯥꯛꯇꯅꯤ ꯌꯨꯝꯗꯩꯗ ꯍꯥꯏꯔꯛꯄ ꯁꯥꯟꯅꯔꯣꯅꯨꯀꯣꯉꯪꯅ ꯑꯗꯨꯒ ꯑꯩꯈꯣꯏꯒꯤ ꯇꯤꯝ ꯀꯥꯡꯒꯨꯁꯨ ꯐꯣꯟ ꯇꯧꯔꯛꯄꯅꯤ ꯊ‌ꯣꯛꯑꯖꯤ ꯈ‌ꯣꯠꯂꯁꯤꯅ ꯑꯩꯅ ꯑꯩ ꯊꯕꯛ ꯁꯨꯃꯥꯏꯅ ꯂꯩꯕꯅꯤꯅ ꯑꯩꯗꯣ ꯀꯔꯤꯒꯨꯝꯕ ꯑꯩꯒꯤ ꯊꯕꯛꯇꯨꯅ ꯂꯣꯏꯈꯤ ꯇꯥꯔꯒꯗꯤ ꯌꯥꯎꯌꯤ ꯈꯣꯠꯀꯦ ꯅꯠꯇ꯭ꯔꯗꯤ ꯑꯩ ꯇꯥꯎ ꯉꯂꯝꯗꯦ ꯈꯣꯠꯇꯦꯅ ꯍꯥꯏꯈꯤꯕꯅꯦꯕ
ꯅꯣꯏ ꯇꯤꯡ ꯀꯥꯡꯕꯨ ꯍꯥꯏꯁꯦ ꯃꯅꯤꯄꯨꯔ ꯄꯨꯂꯤꯁ ꯀꯥꯡꯕꯨꯗꯨꯔ‌ꯣ
ꯍ‌ꯣ ꯍ‌ꯣ ꯍꯣꯏ ꯑꯩꯈ‌ꯣꯏ ꯄꯨꯂꯤꯁ ꯀꯥꯡꯒꯨꯗ‌ꯣ
ꯌꯥꯎꯔꯨꯔꯗ ꯃꯅꯤꯄꯨꯔ ꯄꯨꯂꯤꯁ ꯀꯥꯡꯕꯨꯗꯣ ꯑꯩ ꯌꯥꯝ ꯄꯥꯝꯗꯦꯗ ꯃꯣꯏꯗꯣ ꯃꯣꯏꯅ ꯊꯕꯛ ꯇꯧꯁꯤꯜꯂꯛ ꯃꯣꯏꯗꯨꯅ ꯐꯖꯅ ꯀꯩꯅꯣ ꯇꯧꯕꯤꯗꯕꯗꯨ ꯅꯨꯡꯉꯥꯏꯇꯦꯕ ꯈꯔ ꯉꯥꯡꯖꯅꯔꯒ ꯇꯧ ꯂꯩ
ꯀꯩꯅꯣꯁꯨ ꯈꯟꯈꯔꯦ ꯍꯟꯗꯛ ꯑꯩꯈꯣꯏꯒꯤ ꯊꯥꯟꯅꯕ ꯁꯥꯟꯇꯣꯟꯇꯣ
ꯑꯥ ꯑꯥ
ꯃꯥ ꯀꯩꯅꯣ ꯈꯟꯒꯔ‌ꯦ ꯐꯥꯏꯌꯔ ꯁꯥꯔꯕꯤꯁ ꯈꯟꯒꯔ‌ꯦ
ꯍꯟꯗꯛꯀꯤ ꯃꯅꯤꯄꯨꯔꯒꯤ ꯍꯥꯏꯗꯣꯔꯛꯄ ꯐꯤꯌꯥꯔ ꯁꯥꯔꯚꯤꯁꯁꯇꯣ
ꯑ ꯑꯥꯗ ꯃꯥꯁꯨ ꯌꯥꯎꯒꯔꯝꯅꯤ
ꯑꯁ ꯃꯔꯥꯏꯕꯛ ꯐꯩꯅ‌ꯦ ꯃꯣꯏꯗꯤ
ꯏꯁ ꯃꯣꯏꯗꯤ ꯄꯩꯁꯥ ꯄꯥꯏꯃꯤꯅꯤ ꯀꯩꯅꯣ
ꯑꯣ ꯃꯅꯥꯎꯄꯥꯁꯨ ꯊꯣꯛꯄꯗꯥꯏꯅꯦ ꯑꯥ
ꯍꯣꯏ ꯍꯣꯏ ꯂꯣꯏ ꯆꯪꯈꯔꯦ ꯃꯥꯁꯨ ꯑꯗꯨꯃꯥꯏꯅ ꯐꯌꯔ ꯁꯔꯚꯤꯁꯁ ꯆꯪꯉꯧꯅꯤ ꯃꯥꯁꯨ ꯁꯥꯟꯅꯕꯩ ꯂꯩꯕꯒꯤ ꯃꯥꯏ ꯂꯥꯛꯗꯧ ꯃꯥꯜꯂꯦ
ꯑꯗꯨꯅꯦ ꯃꯄꯥꯍꯣꯏ ꯄꯩꯁꯥ ꯄꯥꯏꯕꯅꯤꯅ ꯀꯣ
ꯎꯝ ꯃꯣꯏ ꯄꯩꯁꯥ ꯄꯥꯏꯅꯤꯅ ꯍꯧꯖꯤꯛ ꯃꯇꯝꯗꯤ ꯁꯪꯒꯔꯤꯁꯨ ꯂꯩꯇꯕ ꯌꯥꯗꯦ ꯄꯩꯁꯥꯁꯨ ꯄꯥꯏꯗꯕ ꯌꯥꯗꯦ
ꯎꯝ ꯐꯣꯇꯣꯅꯃꯛ ꯎꯝ ꯅꯣꯏꯗꯨꯗꯒꯤ ꯑꯉꯥꯡ ꯀꯌꯥꯝ ꯆꯥꯎꯔꯦ
ꯑꯩꯈꯣꯏꯗ ꯅꯍ ꯍꯧꯁꯦ ꯊꯥꯨꯛ ꯁꯛꯅꯤ ꯊꯥ ꯇꯔꯦꯠ ꯅꯤꯄꯥꯜꯃꯨꯛ ꯀꯩꯅꯣ ꯇꯧꯔꯦ ꯋꯥꯀꯔꯗꯒ ꯆꯦꯟꯕꯤꯗꯣ
ꯑꯥ
ꯍꯧ ꯍꯧꯛ ꯆꯦꯟꯖ ꯉꯣꯛꯈ꯭ꯔꯥꯟꯦ
ꯎꯝ ꯅꯣꯏꯄꯥꯅꯗꯤ ꯃꯁꯨ ꯅꯨꯄꯥ ꯎꯕꯗ ꯂꯛꯅꯔꯗ ꯁꯥꯟꯅ ꯂꯩꯔꯝꯕꯅꯤꯅꯦ
ꯑꯦ ꯑꯗꯨꯝ ꯈꯣꯕꯥꯅ ꯂꯧꯂꯩꯔꯅꯦ ꯑꯗꯨꯝꯈꯣꯏ ꯄꯨꯗꯅ‌ ꯈꯣꯠꯇꯅ ꯋꯥꯀꯤꯡ ꯆꯠꯕꯖꯨ ꯗꯨꯝ ꯃꯥ ꯄꯨꯔ ꯆꯠꯂꯕꯅꯤ
ꯑꯣ ꯄꯝꯃꯒ ꯑꯗꯨꯝ
ꯎꯝ ꯑꯗꯩ ꯂꯩꯀꯥꯏꯒꯤ ꯑꯩꯈꯣꯏ ꯏꯅꯦ ꯏꯗꯣꯟꯁꯤꯡꯗꯣ ꯅꯨꯡꯁꯤꯕꯅ ꯑꯃꯅ ꯑꯃꯨꯛ ꯄꯝ ꯑꯃꯅ ꯑꯃꯨꯛ ꯄꯝ ꯍꯥꯏꯗꯤ ꯌꯨꯝꯗꯒ ꯂꯩꯕ‌ꯣꯟꯇ꯭ꯔ‌ꯦꯕ
ꯀꯩꯅꯣꯗꯤ ꯍꯨꯏ ꯍꯨꯏ ꯅꯪꯒꯤ ꯍꯨꯏꯗꯣ ꯑꯗꯣ ꯑꯉꯥꯡꯗ ꯃꯟꯕ ꯇꯧꯕ꯭ꯔꯣ
ꯏ ꯀꯝ ꯇꯧꯗ‌ꯦ ꯃꯥꯗꯨꯝ ꯒꯌꯥꯟ ꯇꯥꯏꯗ ꯌꯨꯝꯗ ꯂꯩꯕꯅꯤ ꯃꯥ ꯀꯝ ꯇꯧꯗ‌ꯦ
ꯑꯉꯥꯡꯅ ꯄꯥꯏꯕ ꯈꯣꯠꯄ ꯇꯧꯗꯕ꯭ꯔꯣ ꯅꯪ ꯍꯨꯏꯗꯨꯗ
ꯍꯧꯖꯤꯛꯇꯤ ꯑꯉꯥꯡꯖꯤ ꯄꯥꯏꯈꯤꯔ‌ꯣꯏꯗ ꯍꯥꯏꯗꯤ ꯆꯠꯄꯉꯝꯗ꯭ꯔꯤꯝꯅꯤꯅꯅꯦ
ꯍꯥꯏꯗꯤ ꯑꯉꯥꯡꯗꯣ ꯃꯅꯥꯛꯇꯗ ꯍꯨꯏꯗꯨꯅ ꯀꯨꯜꯂꯒ ꯁꯨꯝ ꯁꯪꯕ ꯂꯩꯗꯅ
ꯁꯪꯉꯤ ꯑꯗꯨꯝ ꯃꯥ ꯑꯗꯨꯝ ꯈꯪꯉꯤ ꯑꯗꯨꯒ ꯑꯩꯒꯤ ꯅꯨꯡꯉꯥꯏ ꯀꯩꯅꯣ ꯇꯧꯕ ꯑꯃꯅ ꯑꯩꯅ ꯀꯩꯝꯕ ꯑꯉꯥꯡꯗꯣ ꯄꯝꯃꯗꯤꯅꯦ ꯑꯩ ꯅꯅꯥꯛꯆꯪꯉꯒ ꯁꯣꯛꯅꯀꯗꯩꯕ ꯃꯥꯖꯨ ꯄꯝꯃꯣꯅ ꯈꯣꯏꯒꯤ ꯑꯉꯥꯡ ꯄꯨꯕ ꯈꯝꯕꯜꯂꯤꯗꯅ ꯑꯗꯨꯝꯕꯒ ꯇꯧꯏꯄꯣꯠꯅꯤ ꯅꯣꯅꯤꯡꯒꯖꯥꯠꯅꯤ
ꯑꯁ ꯃꯥ ꯄꯝꯒꯤꯗ꯭ꯔꯦꯅ
ꯃꯥ ꯄꯥꯈꯤꯗꯦ ꯍꯧꯖꯤꯛꯀꯥꯟꯖꯦ ꯆꯥꯎꯗꯩ ꯄꯥꯝꯈꯤꯗꯦꯅꯦ ꯑꯩꯁꯦ ꯃꯥꯖꯦ ꯍꯥꯟꯗꯤꯗꯨꯝ ꯑꯩ ꯅ ꯎ ꯀꯨ ꯆꯠꯂꯝꯃꯤꯅꯤꯗꯣ ꯄꯝꯃꯒ
ꯅꯪꯍꯨꯏꯗꯣ ꯄꯥꯏ ꯌꯥꯗꯕꯗꯨꯗꯅꯦ ꯇꯜꯂꯤꯖꯦ ꯑꯩꯈꯣꯏꯅ
ꯑꯗꯨꯒꯤ ꯅꯪꯗ ꯅꯠꯇꯦꯕꯣ ꯑꯩꯈꯣꯏ ꯌꯨꯝꯒꯤ ꯃꯤꯐꯥꯎꯗ ꯃꯥꯅ ꯀꯤꯌꯦꯕ
ꯎꯝ
ꯑꯗꯨꯝ ꯑꯩꯈꯣꯏ ꯗꯥꯕꯥꯎꯗ ꯂꯩꯃꯤꯟꯅꯔꯤꯗꯨꯕꯧꯗ ꯈꯣꯏꯗꯥꯐꯧꯗ ꯆꯠꯄꯗ ꯊꯧꯕ ꯊꯧꯕ ꯊꯧꯕ ꯀꯧꯔ ꯆꯠꯇꯣꯏꯅꯦꯕ ꯂꯝꯌꯥꯏꯗꯒ ꯀꯨꯜ‌ꯂꯩꯔꯝꯃꯗꯤ
ꯎꯝ
ꯑꯗꯣ ꯑꯩꯗꯤ ꯑꯗꯨꯝ ꯄꯤꯛꯏꯉꯩꯗꯒꯤ ꯑꯩ ꯑꯗꯨꯝ ꯂꯣꯏꯅꯔ ꯂꯥꯛꯄꯅꯤꯅ ꯑꯩꯗꯤ ꯑꯩꯉꯣꯟꯗꯗꯤ ꯀꯝ ꯇꯧꯗꯕ
ꯎꯝ
ꯌꯨꯝꯒꯤ ꯃꯤꯗꯤ ꯀꯩꯁꯨꯕꯨꯗꯤ ꯇꯧꯕꯣꯠꯇꯦꯗ
ꯑꯗꯣ ꯀꯩꯅꯣ ꯐꯨꯕ ꯈꯣꯠꯂꯨꯕꯗꯣ ꯑꯣꯟꯁꯤꯜꯂ ꯆꯤꯀꯦꯇꯧꯕꯗꯣ
ꯑꯗꯨꯗꯤ ꯇꯧꯗꯦ ꯉꯪꯗꯤ ꯉꯪꯗꯤ ꯉꯪꯕꯅꯦ ꯑꯗꯨꯒ ꯃꯤꯗ ꯈꯣꯠꯇꯅ ꯆꯦꯟꯁꯤꯜꯂꯒ ꯇꯧꯕ ꯈꯣꯠꯄꯗꯤ ꯇꯧꯗꯦ ꯍꯟꯕꯨ ꯍꯅꯨ ꯁꯜꯂꯦꯗ
ꯑꯦ ꯁꯨꯝ ꯅꯍꯥ ꯑꯣꯏꯔꯣꯗꯤ ꯀꯅꯥ ꯌꯥꯗꯣꯏꯕ ꯍꯨꯏꯖꯨꯃꯉꯥꯏ
ꯑꯗ ꯃꯤꯅ ꯍꯧꯖꯤꯛ ꯃꯤꯅ ꯆꯤꯛꯄꯤꯕ ꯆꯤꯛꯄꯤꯕꯗ ꯃꯥ ꯗꯥꯛꯐꯝꯒꯤ ꯗꯥꯛꯐꯝ ꯉꯥꯛꯇ ꯂꯩꯍꯧꯔꯤ
ꯑꯣ ꯐꯥꯏꯇꯤꯡ ꯇꯧꯕꯗ ꯅꯍꯥ ꯅꯠꯇ꯭ꯔꯕꯅꯤꯅ
ꯅꯠꯇꯔꯝꯅꯤꯅ ꯎꯝ ꯑꯉꯥꯡ ꯀꯥꯡꯒꯨꯅ ꯆꯤꯛꯄꯤꯔꯗ꯭ꯔꯥ ꯃꯈꯣꯡ ꯃꯈꯨꯠꯇꯣ ꯏꯔꯨꯖꯕꯗ ꯁꯨꯒꯠꯂ ꯁꯨꯒꯠꯂ ꯈꯥꯡꯉꯦꯗ ꯑꯩꯅ ꯏꯔꯨꯖꯕꯗ ꯊꯨꯞꯄꯒꯤ ꯑꯗꯣ ꯃꯥꯒꯤ ꯌꯥꯝ ꯐꯕ ꯑꯃꯗꯤ ꯂꯩ ꯏꯔꯨꯖ ꯈꯣꯠꯄ ꯀꯔꯤꯝꯇ ꯍꯥꯏꯅ
ꯑꯩꯅ ꯈ꯭ꯋꯥꯏ ꯁꯥꯎꯅꯤꯡꯉꯤꯖꯦ ꯍꯨꯏꯖꯦ ꯆꯠꯈ꯭ꯔꯒꯅꯦ ꯍꯨꯏ ꯂꯥꯕꯖꯦ ꯆꯤꯛꯅꯔꯒ ꯃꯅꯥ ꯈꯔ ꯇꯠ ꯂꯥꯛꯀꯅꯦꯕ
ꯑꯇꯧꯏꯅꯤꯅꯦ ꯑꯗꯨ ꯃꯅꯥꯕꯨꯗꯤ ꯇꯠꯇꯦ ꯃꯁꯥꯗ ꯈꯔ ꯗꯥꯛꯐꯝꯕ ꯈꯔ ꯂꯩꯔꯤꯌꯦ
ꯑꯁ ꯑꯩꯈꯣꯏꯒꯤ ꯏꯉꯣ ꯑꯩꯈꯣꯏ ꯀꯀꯥ ꯂꯣꯏꯔꯝꯕ ꯍꯨꯏꯅꯦꯕꯀꯣ
ꯎꯝ
ꯑꯗꯨꯝ ꯐꯗꯤ ꯐꯩꯌꯦꯕ ꯀꯩꯝ ꯇꯧꯗꯦꯕ ꯅꯣꯏ ꯄꯥꯏꯕ ꯈꯣꯠꯄ ꯀꯔꯤꯝ ꯇꯧꯗꯦꯕꯀꯣ ꯃꯗꯨ ꯍꯨꯏꯗꯨ ꯑꯗꯨꯒꯅꯦ ꯃꯥ ꯃꯥꯒꯤ ꯁꯥꯊꯤꯕ ꯍꯥꯏꯔꯗꯅ ꯍꯨꯏ ꯑꯇꯣꯞꯄ ꯍꯉꯣꯟꯗ ꯍꯦ ꯆꯥꯎꯕ ꯂꯥꯛꯑꯁꯨ ꯈꯟꯅꯕꯗꯤ ꯑꯗꯨꯝ ꯆꯪꯗꯣꯏꯅꯦ ꯃꯥꯅ
ꯑꯥ
ꯀꯥꯟꯅꯕꯗꯤ ꯍꯧꯗꯔꯒ ꯐꯨꯒꯥꯟꯅꯔꯅꯦꯕꯀꯣ ꯑꯃꯗꯨꯅ ꯃꯁꯥ ꯐꯕ ꯈꯣꯠꯄ ꯍꯦꯟꯕꯅꯤꯅꯅꯦ ꯃꯅꯥ ꯈꯔ ꯆꯤꯛꯂꯛ ꯃꯃꯥꯏꯗ ꯈꯔ ꯆꯤꯛꯂꯛ ꯍꯧꯖꯤꯛ ꯃꯅꯥ ꯇꯪꯈꯥꯏ ꯑꯃ ꯇꯠꯂꯒ ꯌꯥꯟꯊꯔ ꯂꯩꯔꯤ ꯃꯌꯥꯏꯗ ꯍꯣꯔꯒ
ꯇꯧꯕꯅꯤ ꯃꯣꯏꯒꯤ ꯑꯃ ꯑꯗꯨꯒ ꯑꯩꯈꯣꯏꯒꯤ ꯍꯟꯅ ꯆꯪꯉꯒ ꯍꯣꯏꯊꯣꯛ ꯊꯤꯅ ꯇꯧꯕ ꯑꯃ ꯌꯥꯎꯈ꯭ꯔꯦ
ꯅꯪꯒꯤ ꯍꯨꯏꯗꯨꯔꯣ
ꯑꯩ ꯍꯧꯖꯤ ꯅꯠꯇꯕ ꯑꯩꯈꯣꯏ ꯊꯝꯅꯕꯖꯤ ꯃꯅꯥ ꯆꯠꯂꯒ ꯃꯅꯥꯗ ꯍꯟꯖꯔꯕꯤꯗꯣ
ꯑꯣ ꯑꯗꯨ ꯐꯖꯅ ꯍꯤꯗꯥ ꯂꯥꯟꯊꯥ ꯍꯥꯞꯄꯤꯒꯗꯕꯅꯤꯅꯦ
ꯃꯥꯥꯟ ꯅ ꯑꯩꯁ ꯇꯧꯔꯤꯁꯤꯅ ꯑꯩꯒꯤ ꯍꯨꯏꯁꯤꯅ ꯀꯃꯥꯏꯅ ꯇꯧꯒꯦ ꯍꯧꯖꯤꯛꯁꯦ ꯍꯨꯏꯗꯣ ꯑꯩꯈꯣꯏ ꯑꯕꯣ ꯑꯃ ꯂꯩꯌꯦ
ꯑꯥ
ꯃꯍꯤ ꯀꯝ ꯆꯕ ꯑꯗꯨꯗꯨꯅ ꯌꯨꯝꯗꯣ ꯑꯩꯈꯣꯏ ꯃꯥꯟꯅ ꯑꯁ ꯑꯉꯥꯡꯗ ꯃꯍꯤꯛ ꯆꯤꯛꯄ ꯌꯥꯎꯔꯦꯅ ꯂꯣꯂ ꯅ ꯅꯣꯡꯃꯥꯏꯩꯅ ꯆꯠꯂꯒ ꯀꯩꯅꯣ ꯇꯧꯋꯅꯤ ꯌꯨꯝꯗ ꯏꯕꯨꯝꯗꯨ ꯊꯣꯛꯑ ꯍꯤꯗꯥꯛ ꯑꯃꯨꯛ ꯊꯛꯄꯤꯔꯝꯕꯅꯤ ꯃꯍꯤꯛ ꯃꯌꯥꯝ ꯍꯥꯜꯂꯤ ꯀꯩꯅꯣ ꯑꯩꯈꯣꯏꯒꯤ ꯁꯟꯗ ꯂꯩꯕ ꯁꯂꯤꯛ ꯑꯃ ꯑꯗꯨꯝꯕ ꯂꯧ
ꯑ ꯑ
ꯑꯗꯨꯝꯕꯒ ꯂꯩꯔ ꯌꯥꯕ ꯑꯊꯧꯕꯗꯣ
ꯎꯝ ꯍꯨꯏ ꯑꯃꯨꯣꯠꯐꯥꯎꯗ ꯂꯣꯏꯅꯕꯩꯅꯦ
ꯃꯥꯅꯦ ꯑꯗꯨꯗꯤ ꯀꯩꯅꯣ ꯇꯧ ꯁ ꯆꯀꯦ ꯍꯥꯏꯕ ꯑꯩꯗꯤꯔꯨꯖꯕꯁꯨ ꯆꯠꯇꯦꯕ ꯃꯁꯥ ꯅꯅꯥꯞꯊꯜꯂꯅꯤꯅ
ꯅꯞꯄꯒ ꯆꯤꯛꯄꯤꯅꯤ ꯃꯣꯏꯗꯤ ꯏꯁꯨ ꯄꯤꯅꯤ
ꯑꯗꯨꯅꯦ ꯑꯁ ꯑꯗꯨ ꯑꯩꯅ ꯐꯖꯅ ꯍꯥꯞꯀꯅꯤ ꯀꯩꯗꯅꯣ ꯑꯗꯨ ꯃꯌꯥꯝ ꯑꯗꯨꯒ ꯑꯃ ꯃꯆꯥ ꯃꯆꯥ ꯑꯃ ꯌꯥꯎꯕꯗꯣ
ꯑꯥ
ꯃꯗꯨꯅ ꯌꯥꯝ ꯕꯦꯔꯥ ꯀꯥꯏ ꯃꯗꯨꯅ ꯑꯃꯨꯛ ꯃꯁꯥꯗ ꯆꯣꯡꯊꯣꯛꯈ꯭ꯔꯒ ꯏꯃꯨꯡꯗ ꯈꯔ ꯅꯞ ꯅꯞ ꯂꯩꯕ
ꯑꯥ
ꯑꯗꯨꯅ ꯑꯅꯥꯥꯡꯅ ꯈꯔ ꯆꯦꯛꯄꯤꯌꯦ
ꯑꯃ ꯈꯨꯖꯤꯟ ꯑꯁꯤ ꯍꯥꯞꯄꯤ ꯃꯍꯤꯛꯇ ꯅꯠꯇ꯭ꯔꯣ
ꯑ ꯍꯣꯏ ꯍꯣꯏ ꯍꯣꯏ ꯑꯗꯨꯗꯤ ꯌꯥꯝ ꯆꯣꯡꯒꯜꯂꯦꯕ
ꯑꯁ ꯍꯧꯗꯣꯡꯒꯤꯅ ꯈꯔ ꯐꯕꯅꯦꯕꯀꯣ ꯃꯍꯤꯛꯁꯦ ꯆꯣꯡꯕꯨꯗꯤ ꯆꯣꯡꯉꯤꯀꯣ ꯃꯣꯏꯁꯨ ꯑꯗꯨꯒ ꯃꯀꯨ ꯊꯥꯕ ꯈꯣꯠꯄꯁꯦ ꯍꯨꯏꯗ ꯂꯩꯔ ꯑꯆꯣꯡꯝꯕꯤꯗꯣ ꯑꯗꯨꯅ ꯑꯃꯨꯛꯀ ꯍꯦꯟꯅ ꯍꯦꯟꯅ ꯁꯥꯡꯕꯗꯣ
ꯑꯗꯨꯒꯤ ꯑꯉꯥꯡꯁꯤꯡꯗꯨꯗ ꯆꯤꯛꯄꯤꯔꯅꯦ ꯑꯉꯥꯡ ꯂꯣꯏ ꯑꯉꯥꯡꯗꯤ ꯈꯪꯕ ꯅꯠꯇꯦꯗꯣ
ꯎꯝ ꯉꯉ ꯄꯨꯔꯔꯤꯕ
ꯑꯉꯥꯡ ꯈꯤꯇ ꯂꯩꯔꯟꯕ ꯑꯉꯥꯡꯅ
ꯎꯝ
ꯑꯗꯨ ꯑꯩꯅ ꯑꯁꯤꯗꯤ ꯌꯥꯔꯣꯏꯅ ꯃꯍꯤꯛꯇꯣ ꯇꯧꯔꯀꯣ ꯃꯥꯅ ꯍꯤꯗꯥꯛ ꯂꯩꯔꯦ ꯐꯥꯔꯃꯥꯁꯤ ꯃꯣꯏ ꯀꯩꯅꯣꯒꯤ ꯃꯣꯏ